ꯑ ꯑꯗꯣ ꯑꯩꯇꯤꯡꯒꯨꯝꯕꯗꯤ ꯂꯝꯖꯦꯟꯒꯗꯤ ꯆꯦꯟꯗꯕ꯭ꯔꯥ ꯂꯝꯕꯤꯗ
ꯑꯩ ꯍꯟꯗꯛꯁꯦ ꯎꯝ ꯀꯩꯅꯣ ꯐꯨꯠꯕꯣꯜ ꯁꯥꯟꯅꯕꯗꯣ ꯀꯣ
ꯎꯝ
ꯑꯩ ꯐꯨꯠꯕꯣꯜ ꯁꯅꯥꯅꯕꯗ ꯈꯣꯡꯁꯦ ꯑꯩ ꯅꯤꯅꯤ ꯄꯥꯔꯠꯇꯣ ꯑꯗꯨ ꯗꯤꯁꯂꯣꯀꯦꯠ ꯇꯧꯔꯦꯕ
ꯑꯥꯎ
ꯏꯁꯇꯥꯐꯇ ꯁꯥꯟꯅꯕ ꯆꯠꯄꯗ ꯑꯩ ꯑꯩ ꯖꯨꯅꯤꯌꯔꯁꯤꯡ ꯑꯗꯨ ꯑꯗꯨꯗꯒꯤ ꯑꯩ ꯀꯝꯄ꯭ꯂꯤꯠ ꯔꯦꯁ ꯊꯥ ꯃꯔꯤꯁꯦ ꯍꯧꯖꯤꯛ ꯐꯤꯖꯣꯊꯦꯔꯥꯄꯤ ꯆꯠꯊꯔꯒ ꯂꯩꯌꯦ ꯆꯦꯟꯕ ꯌꯥꯗ꯭ꯔꯦꯅꯦ
ꯑꯧ ꯑꯗꯨꯁꯨ ꯕꯦꯔꯥꯅꯤꯅꯦ ꯁꯣꯛꯈꯤꯕ ꯍꯥꯢꯁꯦ ꯍꯦꯛꯇ ꯔꯤꯀꯣꯕꯥꯔ ꯇꯧꯕꯗ ꯋꯥꯕꯅꯤꯅꯦ
ꯑꯁ ꯋꯥꯏꯅꯦ ꯑꯩꯒꯤ ꯄ꯭ꯔꯣꯕ꯭ꯂꯦꯝꯁꯦ ꯇꯦꯟꯗꯟꯁꯒ ꯂꯤꯒꯃꯦꯟ ꯑꯣ ꯄꯥꯔꯁꯅꯦꯜꯂꯤ ꯇꯤꯌꯔ ꯑꯣꯏꯌꯦꯕ
ꯑꯥ
ꯑꯗꯨꯒꯤ ꯖꯤꯝꯁꯨ ꯆꯠꯄ ꯌꯥꯗ꯭ꯔꯦ ꯑꯗꯨꯒ ꯉꯥꯏꯍꯥꯛꯇꯪ ꯉꯥꯏꯕ ꯇꯥꯔꯦ ꯑꯦꯒꯦꯠ ꯌꯥꯝ ꯆꯂꯦꯗ
ꯍꯥꯏꯗꯤ ꯈꯔ ꯋꯥꯋꯀꯤꯡ ꯈꯔ ꯈꯔ ꯆꯦꯂꯦ ꯑꯥ ꯈꯔ ꯈꯔ ꯆꯦꯜꯂꯦ ꯍꯧꯖꯤꯛꯀꯥꯟꯁꯦ ꯑꯗꯣ ꯐꯨꯠꯕꯣꯜꯗꯤ ꯑꯩ ꯀꯌꯥ ꯍꯩꯇꯦ ꯁꯥꯟꯅꯕ ꯀꯌꯥ ꯁꯥꯟꯅꯔꯛꯇꯦꯕ ꯑꯩꯁꯨ
ꯑꯥ
ꯎ ꯁꯥꯟꯅꯔꯛꯇ ꯁꯨꯝ ꯑꯩꯈꯣꯏ ꯏꯆꯤꯟꯜ ꯏꯅꯥꯎꯨꯝ ꯉꯥꯏꯍꯥꯛ ꯁꯨꯝ ꯁꯥꯟꯅꯕ꯭ꯔꯥ ꯁꯥꯟꯅꯕꯥ ꯅꯠꯇꯕꯤꯗ ꯃꯌꯥꯝꯒ ꯊꯣꯛꯑꯒ ꯁꯥꯟꯅꯕꯗꯨꯗꯩ ꯁꯥꯟꯅꯔꯛꯇꯦꯕ ꯍꯩꯇꯦ ꯁꯥꯟꯅꯕ ꯁꯥꯟꯗꯤ ꯁꯥꯟꯅꯅꯤꯡꯕ ꯍꯩꯇꯕ ꯑꯗꯨꯝ ꯕꯣꯜ ꯄꯥꯏꯕ ꯐꯪꯗꯦꯕ
ꯑ ꯑꯥꯎꯠꯗꯣꯔ ꯏꯁꯄꯣꯔꯠꯁꯦ ꯐꯅꯦꯛ ꯄꯥꯛ ꯁ ꯁꯥꯟꯅꯗꯕ ꯃꯥꯜꯂꯦꯒ ꯅꯪꯗꯣ
ꯑꯣ ꯀꯌꯥ ꯁꯥꯟꯅꯔꯛꯇꯔꯦ ꯀ꯭ꯔꯤꯀꯦꯠꯀꯨꯝꯕ ꯈꯔ ꯁꯥꯟꯅꯔꯛꯑꯦ ꯑꯥ ꯀ꯭ꯔꯤꯀꯦꯀ ꯁꯅꯔꯦ ꯑ ꯑꯇꯣꯞ ꯀꯣꯗꯤ ꯀꯌꯥ ꯁꯥꯟꯅꯔꯛꯇ꯭ꯔꯦ ꯌꯨꯝꯗ ꯏꯟꯗꯣꯔꯒꯨꯝꯕ ꯕꯦꯗꯃꯤꯟꯇꯟꯒꯨꯝꯕꯀꯣ ꯁꯤꯒꯨꯝꯕ ꯈꯔ ꯁꯥꯟꯅꯕ
ꯃꯣꯕꯥꯏꯜ ꯒꯦꯝꯒꯨꯝꯕꯅꯦ ꯌꯥꯝ ꯁꯥꯟꯅꯕ꯭ꯔ
ꯑ ꯃꯣꯕꯥꯏꯜꯒꯤ ꯃꯣꯕꯥꯏꯜ ꯂꯤꯖꯦꯟꯒꯨꯝꯕꯗꯤ ꯌꯥꯝ ꯁꯥꯟꯅꯔꯦ ꯑꯗꯨꯒ ꯅꯩꯅ ꯇꯧꯔꯤꯖꯦ ꯍꯧꯖꯤꯛꯁꯦ ꯊꯥꯏꯅ ꯀꯩꯅꯣ ꯇꯧꯔꯝꯃꯦ ꯃꯥꯔꯁꯤꯌꯦꯜ ꯑꯥꯔꯠ ꯈꯔ ꯇꯝꯃꯝꯃꯦ ꯑ ꯑꯉꯥꯡ ꯑꯣꯏꯔꯤꯉꯩꯗ ꯎꯝ ꯑꯗꯨ ꯑꯗꯨꯀꯥꯟꯗ ꯈꯔ ꯀꯥꯎꯕ ꯊꯤꯟꯕ ꯈꯔ ꯇꯧꯔꯝꯃꯦ ꯀꯣꯡꯐꯨ ꯇꯧꯔꯝꯃꯦ ꯑꯥ ꯑꯥ ꯀꯣꯡꯐꯨ ꯇꯧꯔꯝꯃꯦ ꯑꯥ ꯀꯣꯡꯐꯨ ꯈ ꯇꯝꯃꯝꯃꯦ ꯑꯗ ꯍꯦꯔꯣ ꯁꯥꯕꯁꯤꯗꯤ ꯑꯩꯅ ꯈꯔ ꯍꯩꯖꯤꯜꯂꯒ ꯐꯨꯕꯗꯤ ꯃꯤꯅ ꯑꯗꯨꯝ ꯐꯨꯔꯛꯄ ꯑꯥ ꯍꯩꯕ ꯁꯥꯕꯗꯤ ꯑꯩꯅ ꯑꯗꯨꯝ ꯁꯥꯕ
ꯀꯨꯝꯐꯨꯅꯦꯕ ꯑꯁ ꯀꯨꯝꯐꯨꯖꯦ ꯀꯃꯥꯏꯅ ꯑꯥ ꯎꯝ ꯎꯝ ꯕꯣꯛꯁꯤꯡꯒꯗꯤ ꯊꯤꯅ ꯈꯦꯠꯅꯩꯀꯣ
ꯑꯁ ꯈꯦꯠꯅꯩ ꯎꯝ ꯑ ꯑꯗꯨꯝ ꯃꯈꯜ ꯃꯈꯜꯅꯤꯗ ꯐꯥꯏꯠꯁꯦ
ꯎꯝ
ꯕꯣꯛꯁꯤꯡꯅꯗꯤ ꯈꯔ ꯈꯔ ꯑꯦꯠꯕꯟꯇꯦꯖ ꯈ ꯐꯪꯕꯅꯦ ꯔꯨꯜꯁ ꯔꯨꯜꯁ ꯑꯦꯟ ꯔꯤꯒꯨꯂꯦꯁꯟ ꯈꯔꯒꯗꯤꯐꯕ ꯈꯥꯏꯔꯛꯇ꯭ꯔꯒꯗꯤ ꯕꯣꯛꯁꯤꯡꯅ ꯑꯦꯗꯚꯥꯟꯇꯦꯖ ꯑꯗꯨꯝ ꯐꯪꯕ ꯃꯥꯜꯂꯤ
ꯎꯝ ꯀꯩꯅꯣ ꯑꯥ ꯀꯣꯡꯐꯨ ꯍꯥꯏꯔꯗꯤ ꯑꯁ ꯀꯩꯅꯣꯅꯤꯅꯦ ꯆꯥꯏꯅꯤꯁ
ꯎꯝ ꯆꯥꯏꯅꯤꯁꯀꯤ ꯑꯧ ꯃꯅꯤꯅꯦ
ꯑꯥ
ꯎꯝ ꯑꯗ ꯈꯣꯡ ꯈꯨꯠ ꯈꯔ ꯌꯥꯎꯋꯤ ꯈꯨꯠꯁꯨ ꯌꯥꯎꯋꯤ ꯇꯥꯏꯀꯨꯟꯗꯣꯒꯨꯝꯕꯅ ꯈꯣꯡ ꯉꯥꯛꯇ ꯑꯣꯏꯗꯅ ꯀꯣꯡꯐꯨꯁꯤꯅ ꯈꯨꯠꯁꯨ ꯈꯣꯡꯁꯨ ꯄꯨꯂꯞ ꯑꯣꯏꯕ
ꯎꯝ ꯑꯩꯁꯨ ꯃꯣꯏ ꯊꯥꯏ ꯇꯧꯔ ꯇꯝ ꯅꯝꯕꯅꯦ ꯑꯩꯁꯨ ꯊꯥ ꯃꯔꯤꯒꯤꯔ ꯃꯉꯥꯔ ꯇꯧꯔꯝꯃꯦ ꯁꯤ ꯑꯦꯝ ꯌꯨ ꯃꯅꯥꯛꯇ ꯀꯣ
ꯑꯥ ꯑꯩꯗꯤ ꯌꯥꯝ ꯄꯤꯛꯏꯉꯩꯗꯅꯤꯗ ꯑꯩꯅ ꯀ꯭ꯂꯥꯁ ꯐꯣꯔ ꯐꯥꯏꯞ ꯀꯥꯕ ꯃꯇꯝꯒꯤꯅꯤꯗ
ꯎꯝ ꯎꯝ ꯇꯧꯒꯗꯧꯅꯦ ꯑꯗꯨ ꯀꯣꯟꯐꯤꯗꯦꯟꯁ ꯊꯤꯟ ꯂꯩꯕꯅꯦꯍꯦ ꯁꯤ ꯇꯝꯕꯖꯦ ꯃꯤ ꯍꯦꯛꯇ ꯐꯨꯕ ꯉꯝꯃꯅꯤ ꯍꯥꯏꯕꯒꯨꯝꯕ ꯀꯩꯅꯣ ꯃꯑꯣꯡꯗꯅꯦꯕ ꯋꯥꯈꯜꯖꯦ
ꯑꯧ
ꯑꯗꯨ ꯂꯩ ꯑꯗꯣ ꯐꯨꯕꯗꯤ ꯑꯗꯨꯝ ꯃꯤꯅ ꯐꯨꯔꯛꯑꯦ ꯑꯩꯗꯤ ꯑꯩ ꯏꯊꯟ ꯆꯪꯕꯅꯦ ꯃꯣꯏ ꯃꯣꯏ ꯃꯉꯥ ꯂꯩꯔꯝꯒꯅꯤ ꯃꯛ ꯃꯉꯥꯗꯨꯒ ꯏꯊꯟꯗꯒ ꯐꯨꯅꯧꯋꯣꯗꯤ ꯁꯤꯃꯥ ꯅꯠꯇꯕꯅꯤꯅ
ꯎꯝ ꯏꯁꯄꯥꯔꯀ ꯇꯧꯔꯛꯇ꯭ꯔꯣ
ꯁꯄꯥꯥꯏ
ꯅꯣꯏ ꯅꯣꯏ ꯂꯩꯗꯅ ꯅꯣꯏ ꯅꯃꯥꯟꯅꯕ ꯀꯨꯝꯕ ꯑꯗꯨꯝ ꯏꯁꯄꯦꯛꯇꯤꯁ ꯑꯣꯏꯅ ꯍꯥꯏꯕꯅꯦ
ꯑꯣ ꯇꯧꯔꯛꯇ꯭ꯔꯦ ꯑꯗꯨꯗꯤ
ꯑꯥ ꯇꯧꯔꯛꯇ꯭ꯔꯦ
ꯑꯥ
ꯀꯩ ꯀꯩ ꯒꯦꯝ ꯁꯥꯟꯅꯒꯦ ꯏꯇꯥꯎꯗꯤ
ꯃꯣꯕꯥꯏꯜ ꯂꯤꯖꯦꯟ ꯁꯥꯟꯅꯔꯤ ꯍꯧꯖꯤꯛ
ꯃꯣꯕꯥꯏꯜ ꯃꯣꯕꯥꯏꯜ ꯂꯤꯖꯦꯟ ꯃꯣꯕꯥꯏꯂꯤꯖꯦꯟꯁꯦ ꯑꯁ ꯑꯩ ꯑꯩꯗꯤ ꯀꯨꯏꯔꯦ ꯁꯟꯅꯥꯗꯕ ꯑꯃꯨꯛ ꯐꯣꯟ ꯆꯞꯄꯤꯅꯦ
ꯑꯣ ꯐꯣꯟꯗꯣ ꯈꯔ ꯑꯥ ꯔꯦꯝ ꯔꯦꯝꯒꯨꯝꯕ ꯈꯔ ꯄꯤꯑꯝꯃꯅꯤ
ꯑꯥ ꯔꯦꯝ ꯄꯤꯛ ꯄꯤꯄꯦ ꯃꯣꯕꯥꯏꯜ ꯂꯤꯖꯦꯜ ꯖꯤꯕꯤ ꯀꯌꯥ ꯌꯧꯈ꯭ꯔꯦ
ꯇꯦꯟ ꯖꯤ ꯕꯤ ꯌꯧꯔꯕ ꯃꯥꯜꯂꯦ ꯇꯣꯇꯦꯜꯗ
ꯑꯁ ꯌꯥꯝꯃꯤꯍꯦ ꯑꯗꯨꯗꯤ ꯅꯪ ꯅꯪ ꯀꯨꯏꯅ ꯁꯥꯟꯅꯔꯝꯃꯅꯤꯅꯦ ꯏꯁꯀꯤꯟꯒ ꯂꯣꯏꯅ ꯂꯩꯔꯝꯃꯤ
ꯃꯔꯛ ꯃꯔꯛꯇ ꯁꯥꯟꯅꯩ ꯑꯗꯨꯝ ꯁꯥꯅꯕ ꯑꯩ ꯀꯨꯏꯗ꯭ꯔꯤ ꯗꯥꯎꯟꯂꯣꯗ ꯇꯧꯕ ꯃꯔꯛ ꯃꯔꯛꯇ ꯁꯥꯟꯅꯩ ꯑꯗꯨ ꯁ꯭ꯀꯤꯟꯗꯤ ꯑꯗꯨꯝ ꯐꯪꯏ ꯁ꯭ꯀꯤꯟ ꯐꯪꯂꯝꯗꯥꯏ ꯐꯪꯉꯝꯗꯥꯏꯖꯦ ꯑꯃꯨꯛ ꯁꯥꯟꯅꯕ ꯑꯩꯅ ꯇꯧꯔꯤꯖꯦ ꯌꯥꯝꯃꯦ ꯏꯁꯀꯤꯟꯗꯤ ꯌꯥꯝꯃꯦ ꯑꯩ ꯂꯣꯏ ꯌꯥꯝꯃꯦ
ꯀꯩ ꯀꯩ ꯍꯦꯔꯣ ꯀꯩ ꯀꯩ ꯍꯤꯔꯣ ꯁꯅꯥꯒꯦ ꯑꯥ ꯄꯥꯏꯒꯦ
ꯍꯦꯔꯣꯖꯦ ꯑꯩ ꯑꯌꯥ ꯑꯥ ꯑꯌꯥꯝꯕ ꯂꯣꯏꯅ ꯑꯣꯏ ꯑꯗ ꯑꯦꯁꯥꯁꯤꯟꯒ ꯃꯥꯔꯁꯃꯦꯟꯒꯁꯤꯅ ꯑꯩ ꯈꯔ ꯐꯦ ꯐꯦꯕ꯭ꯔꯥꯏꯠ ꯑꯣꯏ ꯑꯗꯣ ꯑꯩꯅ ꯑꯥ ꯑꯥ ꯑꯍꯩꯕ ꯍꯥꯏꯔꯒꯗꯤ ꯂꯣꯏ ꯍꯩꯔꯦ ꯍꯩꯇꯕ ꯍꯥꯏꯔꯒꯗꯤ ꯐꯦꯅꯤꯒꯨꯝꯕ ꯍꯩꯇ꯭ꯔꯦ
ꯑꯥ ꯑꯩ ꯐꯦꯔꯤꯖꯦ ꯍꯩꯇꯦ ꯑꯩꯖꯨ ꯃꯣꯁꯀꯣꯞ ꯃꯣꯁꯀꯣꯞ ꯅꯨꯡꯉꯥꯏ ꯃꯣꯁꯀꯣꯞꯁꯨ
ꯎꯝ ꯐꯨꯅꯕꯩꯖꯦ ꯅꯨꯡꯉꯥꯏꯑꯕ ꯑꯗꯣ ꯐꯨꯅꯕꯖꯦ ꯑꯩꯅ ꯐꯤꯖꯤꯀꯦꯜꯂꯤ ꯊꯣꯛꯑꯒ ꯐꯨꯅꯕꯗꯤ ꯅꯥꯏꯌꯦꯕ ꯃꯣꯕꯥꯏꯜꯂꯤꯖꯦꯜꯒꯨꯝꯕ ꯐꯨꯅꯕꯗꯤ ꯅꯥꯖꯨ ꯅꯥꯗꯦ ꯑꯗꯨꯅ ꯐꯩ ꯑꯗꯣ ꯁꯤꯖꯨ ꯁ꯭ꯇ꯭ꯔꯦꯁ ꯂꯩꯗꯤ ꯂꯩ ꯁꯥꯎꯅꯤꯡꯕ ꯌꯥꯎꯔꯛꯑꯦꯕ ꯑꯥ ꯆꯥ ꯏꯁꯇ꯭ꯔꯦꯁ ꯈꯔꯒ ꯄꯤꯕ ꯍꯥꯏ ꯄꯣꯕ ꯀꯥꯕꯗꯤ ꯀꯔꯤꯝ ꯈꯟꯗꯦꯀꯣ ꯑꯗꯨꯒ ꯀꯔꯟ ꯇꯧꯕ ꯌꯥꯎꯋꯦꯕ ꯑꯩꯅ ꯖꯪꯒ꯭ꯂꯔꯒ ꯑꯣꯏꯔꯒ ꯑꯩ ꯑꯩꯒꯤ ꯚꯞꯇꯣ ꯃꯤꯅ ꯂꯧꯒꯤꯕ ꯌꯥꯎꯋꯦꯕ ꯇꯤꯝ ꯃꯠꯅ ꯂꯧꯊꯣꯛꯈꯤꯕ ꯑꯗꯒꯤ ꯁꯤꯗ ꯇꯥꯔꯇꯜ ꯂꯧꯖꯤ ꯂꯣꯠ ꯂꯧꯖꯤ ꯍꯥꯏꯕꯗ ꯂꯥꯛꯇꯕꯀꯣ ꯃꯣꯏꯅ ꯑꯗꯨꯝ ꯇꯥꯗꯕꯖꯦ ꯁꯤꯗꯤ ꯁꯥꯎꯅꯤꯡꯉꯦꯕ ꯌꯥꯝꯅ ꯑꯗꯨꯒ ꯄꯣꯕ ꯀꯥꯕꯩꯗꯤ ꯈꯟꯗꯦ ꯑꯗꯨꯃꯥꯏꯅ ꯀꯥ ꯍꯥꯏꯅꯕ ꯌꯥꯅꯔꯛꯇ꯭ꯔꯒꯗꯤ ꯇꯦꯟꯁꯟ ꯂꯩꯌꯦꯕ ꯌꯥꯝꯅ
ꯑꯥ ꯆꯨꯝꯃꯦ ꯆꯨꯝꯃꯦ ꯑꯁꯇ꯭ꯁꯦꯁ ꯂꯩꯔ ꯍꯌꯦꯡ ꯐꯨꯕ ꯈꯣꯠꯄ ꯇꯧꯔꯗꯤ ꯍꯥ
ꯎꯝ
ꯅꯨꯡꯉꯥꯏꯇꯕꯗꯣ ꯅꯪ ꯋꯥꯔꯦꯟ ꯀꯌꯥ ꯀꯌꯥꯗ ꯂꯩꯒꯦ
ꯑꯩ ꯔꯦꯡꯛ ꯀꯌꯥ ꯁꯥꯟꯅꯗꯦꯗ ꯑꯩ ꯀꯩꯅꯣꯗ ꯏꯄꯤꯛꯇ ꯂꯩꯔꯝꯕ ꯌꯥꯏ
ꯑꯣ ꯑꯆꯥ ꯆꯥ ꯑꯩ ꯃꯦꯊꯤꯛ ꯁꯨꯛꯌꯧ ꯌꯧꯕ ꯉꯝꯍꯧꯗ꯭ꯔꯦ ꯂꯦꯖꯦꯟ ꯑꯗꯨꯝ ꯄꯜꯂ ꯂꯩꯔꯦ
ꯑꯗꯣ ꯉꯝꯕ ꯑꯩꯈꯣꯏꯅꯀ ꯒ꯭ꯔꯨꯞ ꯁꯥꯟꯅꯗ꯭ꯔꯒꯗꯤ ꯉꯝꯗꯕꯅꯦ
ꯎꯝ ꯑꯥ ꯈꯪꯅꯕ ꯃꯤꯒꯨꯝꯕꯀꯣ ꯅꯠꯇ꯭ꯔꯥ
ꯎꯝ ꯎꯝ ꯑꯗꯨ ꯒ꯭ꯔꯨꯞ ꯁꯟꯅ ꯍꯥꯏꯗꯤ ꯀꯥꯔꯟ ꯀꯥꯔꯟ ꯇꯥꯔꯛꯄꯅꯦꯕ ꯃꯤꯖꯗꯣ ꯍꯥꯏꯅꯕ ꯌꯥꯗꯕꯅꯦ ꯍꯥꯏꯅꯕ ꯌꯥꯗ꯭ꯔꯗꯤ ꯌꯥꯗꯦꯕ ꯑꯗꯨꯨꯝ ꯇꯤꯝꯃꯦꯠ ꯁꯣꯏꯔꯗꯤ ꯌꯥꯗꯦꯕ
ꯑꯥꯝ ꯇꯦꯟꯁꯟ ꯌꯥꯝꯃꯟꯕꯒꯤ ꯑꯩꯁꯨ ꯁꯅꯥꯕ ꯇꯣꯛꯈ꯭ꯔꯝꯅꯦ ꯇꯜꯂꯛꯈ꯭ꯔꯕ
ꯑꯣ ꯇꯥ ꯇꯦꯟꯁꯟ ꯂꯩ ꯑꯗꯣ ꯄꯞꯖꯤꯗꯤ ꯈꯔ ꯅꯨꯡꯉꯥꯏ ꯑꯗꯣ ꯄꯞꯖꯤꯗ ꯑꯩ ꯑꯃꯨꯛ ꯀꯩꯅꯣ ꯐꯣꯟꯗ ꯐꯣꯟꯗ ꯁꯥꯟꯅꯗꯕ ꯑꯝ ꯀꯝꯄ꯭ꯌꯨꯇꯔꯗ ꯁꯥꯟꯅꯕ ꯑꯩꯅ ꯑꯃꯨꯛ
ꯑꯣ ꯀꯝꯄꯨꯇꯔ ꯀꯝꯄꯨꯇꯔꯖꯦ ꯀꯝꯄꯨꯇꯔꯗꯤ ꯅ ꯅꯨꯡꯉꯥꯏꯔꯝꯅꯤꯅꯦ ꯍꯦꯟꯅ
ꯑꯥ ꯅꯨꯡꯉꯥꯏꯔꯦ ꯑ ꯐꯣꯟꯗꯨꯗꯤ ꯍꯩꯇꯕ ꯑꯩꯗꯣ ꯃꯨꯞꯃꯦꯟꯗꯣ ꯍꯩꯇꯕ ꯁꯨꯝ ꯁꯥꯟꯅꯒꯤꯗꯕꯒꯤ
ꯑꯩꯗꯤ ꯀꯣꯛ ꯉꯥꯎ ꯋꯦꯅꯥ ꯄꯞꯖꯤꯁꯦ
ꯑꯣ ꯑꯣ ꯉꯥꯎꯗꯤ ꯈꯤꯇꯪ ꯉꯥꯎꯋꯦ ꯑꯗꯣ ꯍꯩꯅꯔꯦ ꯁꯨꯝ ꯄꯤ ꯁꯤꯗ ꯁꯥꯟꯅꯔꯒꯗꯤꯅꯦ ꯍꯩꯅꯔꯦ ꯄꯤꯁꯤꯗ ꯁꯥꯟꯅꯕꯗꯨꯗꯤ
ꯅꯪ ꯄꯤ ꯁꯤꯗ ꯁꯥꯟꯅꯕꯗꯣ ꯁꯥꯏꯕꯔꯗ ꯁꯁ ꯆꯠꯂꯒ ꯁꯥꯟꯅꯕ ꯅꯠꯇ꯭ꯔꯣ ꯅꯪ ꯂꯦꯞ__
ꯅꯠꯇꯦ ꯑꯩ ꯑꯥ ꯑꯥ ꯑꯩ ꯂꯦꯞꯇꯣꯞꯇ ꯁꯥꯟꯕꯅꯤ ꯌꯥꯏ
ꯑꯣ
ꯂꯦꯞꯇꯣꯞꯇ ꯈꯔ ꯋꯥꯡꯕ ꯑꯣꯏꯕ ꯑꯩꯒꯤꯗꯣ
ꯄꯥꯎ ꯄꯥꯎ ꯀꯩꯅꯣ ꯕꯦꯇꯜ ꯄꯥꯎ ꯍꯥꯎ ꯑꯗꯥ__ ꯀꯥ ꯆꯠꯇꯣꯏꯅꯣ ꯀꯩ ꯑꯥꯞ ꯀꯩꯕ ꯑꯃ ꯕꯦꯇꯜ ꯒ꯭ꯔꯥꯎꯟ ꯀꯩꯅꯣꯝꯃ ꯍꯥꯏꯕꯗꯣ ꯀꯩꯕ ꯀꯥꯎꯔꯦ ꯑꯩ ꯑꯥ ꯑꯃꯗꯣ ꯄꯞꯖꯤ ꯅꯠꯇꯕ ꯑꯃꯗꯣ
ꯀꯥꯎꯒꯔꯦ ꯑꯩꯁꯨ
ꯑꯠ ꯑꯥ ꯃꯜ ꯃꯜ ꯃꯜꯇꯤꯄ꯭ꯂꯦꯌꯔꯒ ꯌꯥꯝ ꯁꯥꯟꯅꯕꯗꯣ
ꯎꯝ ꯑꯩꯖꯨ ꯀꯥꯎꯒ꯭ꯔꯦ ꯑꯗꯣ
ꯀꯥꯎꯈ꯭ꯔꯦ
ꯎꯝ ꯗꯣ ꯀꯤꯌꯥ ꯀꯩꯅꯣꯒꯤꯗꯣ ꯑꯥ ꯎꯝ ꯀꯝꯄ꯭ꯌꯨꯇꯔꯗꯣ ꯌꯥꯝ ꯐꯕ ꯅꯠꯇ꯭ꯔꯖꯨꯅꯦ ꯑꯃ ꯒꯦꯝ ꯑꯃ ꯂꯩꯕꯅꯦ ꯃꯃꯤꯡ ꯀꯥꯎꯒ꯭ꯔꯦꯅꯦ ꯑꯗꯨꯖꯨ
ꯀꯩ ꯀꯩꯒꯤ ꯀꯩ ꯀꯩ ꯒꯦꯝ ꯅꯨꯡꯉꯥꯏꯒꯦ ꯍꯥꯏꯔꯛꯑꯣꯅꯦ
ꯒꯦꯝꯁꯦ ꯑꯩꯗꯤ ꯑꯥ ꯅꯣꯡꯃꯩ ꯀꯥꯞꯅꯕꯒꯨꯝꯕꯁꯦ ꯌꯥꯝ ꯅꯨꯡꯉꯥꯏ ꯑꯗꯨꯝꯕꯖꯦ
ꯁꯤꯑꯣꯗꯤꯒꯨꯝꯗꯤ ꯁꯥꯟꯅꯗ꯭ꯔꯣ ꯀꯣꯂꯔ ꯗꯤꯇꯤꯒꯨꯝꯗꯤ ꯁꯟꯅꯗ꯭ꯔꯣ
ꯑꯣ ꯊꯥꯏꯅ ꯁꯥꯟꯅꯔꯦ ꯍꯧꯖꯤꯛꯇꯤ ꯁꯥꯟꯅꯗ꯭ꯔꯦ ꯊꯥꯏꯅ ꯌꯥꯝ ꯁꯥꯟꯅꯔꯦ ꯑꯁ ꯇꯦꯀꯟ ꯌꯥꯝ ꯅꯨꯡꯉꯥꯏ ꯊꯥꯏꯅ ꯌꯥꯝ ꯅꯨꯡꯉꯥꯏ
ꯇꯦꯀꯟ ꯁꯨ ꯅꯨꯉꯥꯏ ꯇꯦꯀꯟꯁꯨ ꯅꯨꯉꯥꯏ ꯍꯟꯗꯛ ꯇꯦꯛꯀꯟ ꯑꯅꯧꯕ ꯀꯩꯅꯣ ꯍꯦꯔꯣ ꯀꯥꯏ ꯌꯥꯝ ꯍꯥꯞꯀꯠꯄꯅꯤꯅꯦ
ꯑꯗꯣ ꯍꯧꯖꯤꯛꯀꯥꯟꯗꯤ ꯏꯁꯇꯤꯛ ꯑꯃꯖꯨ ꯊꯣꯛꯑꯦ ꯑꯗꯨꯝ ꯏꯁꯇꯤꯛꯁꯤꯗꯅꯦ ꯔꯦꯇ꯭ꯔꯣꯒ꯭ꯔꯦꯝꯖꯦ ꯊꯥꯏꯅꯒꯤ ꯀꯣꯟꯇ꯭ꯔꯥꯒꯨꯝꯕ ꯑꯗꯨꯝꯕ ꯑꯔꯤ ꯑꯔꯤꯕꯖꯦ ꯁ꯭ꯇꯤꯛꯁꯤꯗ ꯌꯥꯎꯕ ꯂꯤꯁꯤꯡ ꯑꯅꯤꯃꯨꯛꯇꯪ ꯄꯤ ꯔꯥ ꯇꯤ ꯚꯤꯗ ꯍꯥꯞꯆꯟꯒ꯭ꯔꯒ ꯑꯗꯨꯝ ꯍꯩꯁ ꯗꯤ ꯑꯦꯝ ꯑꯥꯏꯗ ꯍꯥꯞꯆꯟꯒ꯭ꯔꯥꯒ ꯖꯣꯏꯁꯇꯤꯛ ꯖꯣꯏꯁꯇꯤꯛ ꯑꯅꯤ ꯄꯤꯔꯛꯑꯅꯤ ꯔꯦꯇꯣꯒ꯭ꯔꯦꯝ ꯃꯌꯥꯝꯁꯦ ꯊꯥꯏꯅꯒꯤ ꯃꯌꯥꯝꯗꯣ ꯑꯩꯈꯣꯏꯅ ꯑꯉꯥꯡ ꯑꯣꯏ ꯁꯥꯟꯅꯕ ꯃꯌꯥꯝꯗꯣ ꯑꯗꯨ ꯃꯌꯥꯝꯗꯣ ꯂꯣꯏꯅ ꯐꯪꯕ ꯑꯗꯨꯝꯕ ꯌꯥꯎꯋꯦ
ꯖꯣꯏꯁꯇꯤꯛ ꯗꯦꯅꯥ ꯁꯥꯟꯅꯕ ꯅꯨꯡꯉꯥꯏꯔꯕꯅꯤꯅꯦ
ꯎꯝ ꯑꯩꯈꯣꯏ ꯑꯉꯥꯡ ꯑꯣꯏꯔꯤꯉꯩꯒꯤ ꯃꯦꯃꯣꯔꯤꯁꯇꯣ ꯅꯤꯡꯁꯤꯡꯉꯦꯕ
ꯎꯝ
ꯑꯩꯈꯣꯏꯅ ꯀꯣꯟꯇ꯭ꯔꯥꯒ ꯁꯥꯟꯅꯕ ꯃꯥꯔꯤ ꯃꯥꯔꯤꯌꯣꯒ ꯁꯥꯟꯅꯕ
ꯑꯥ ꯑꯥ ꯃꯥꯟꯅꯦ ꯃꯥꯟꯅꯦ
ꯑꯁ ꯑꯩꯁꯨ ꯌꯥꯝ ꯆꯥꯔꯛꯄꯅꯦ ꯊꯥꯏꯅ ꯂꯥꯏꯔꯤꯛ ꯄꯥꯎ ꯍꯥꯏꯔꯒ ꯁꯥꯟꯅ ꯂꯩꯕꯒꯤ
ꯀ꯭ꯂꯥꯁ ꯑꯣꯐ ꯀꯂꯥꯟꯒꯨꯝꯕꯗꯤ ꯁꯥꯟꯅꯗ꯭ꯔꯣ
ꯑꯥ ꯀ꯭ꯂꯥꯁ ꯑꯣ ꯁꯥꯟꯅꯔꯝꯃꯦ ꯑꯗꯣ ꯍꯧꯖꯤꯛꯀꯥꯟꯗꯤ ꯅꯨꯡꯉꯥꯏꯕ ꯌꯧꯗ꯭ꯔꯦ ꯊꯥꯏꯅ ꯊꯥꯏꯅꯗꯤ ꯌꯥꯝ ꯅꯨꯡꯉꯥꯏ ꯊꯥꯏꯅ ꯍꯧꯔꯛꯄꯗꯣ ꯑꯗꯨꯗꯤ ꯌꯥꯝ ꯅꯨꯡꯉꯥꯏ
ꯑꯥ ꯑꯩꯗꯤ ꯍꯧꯖꯤꯛꯄꯣ ꯁꯥꯟꯅ ꯂꯩꯔꯤꯕꯣ
ꯂꯥꯏꯃꯜꯂꯦꯕ ꯍꯧꯖꯤꯛꯀꯥꯟ ꯍꯧꯖꯤꯛꯀꯥꯟ ꯑꯩ ꯁꯥꯟꯅꯩ ꯁꯥ ꯁꯥꯟꯅꯗꯤ ꯁꯥꯟꯅꯩ ꯑꯗꯣ ꯉꯥꯏꯗ ꯂꯥꯏꯃꯜꯂꯦꯕ ꯍꯧꯖꯤꯛꯀꯥꯟꯗꯤ
ꯎꯝ
ꯑꯥ ꯍꯣꯏ ꯅꯨꯡꯉꯥꯏꯕꯁꯨ ꯂꯩ ꯅꯨꯡꯉꯥꯏꯇꯕꯁꯨ ꯂꯩ ꯑꯗꯨ ꯉꯥꯏꯗꯕ ꯈꯣꯠꯇꯕ ꯇꯧꯕꯒꯤ ꯑꯗꯣ ꯑꯞꯒ꯭ꯔꯦꯗꯁꯦ ꯑꯗꯨꯝ ꯌꯥꯝ ꯂꯥꯏ ꯂꯥꯏꯅ ꯄꯤꯕꯗꯣ ꯀꯝꯄꯤꯇꯤꯁꯟꯖꯦ ꯂꯩꯔꯛꯇꯕ ꯊꯥꯏꯅꯗꯤ ꯏꯃꯥꯟꯅꯕ ꯑꯃꯒ ꯑꯁ ꯅꯪ ꯑꯗꯨ ꯌꯧꯔꯕ ꯑꯗꯥ ꯌꯧꯔꯕ ꯀꯝꯄꯤꯇꯤꯁꯟ ꯇꯧꯋꯦꯕ ꯁꯤꯗ ꯀꯝꯄꯤꯇꯤꯁꯟ ꯇꯧꯗꯕꯤ ꯁꯥꯟꯅꯔꯕꯅꯤꯅ ꯎꯝ ꯋꯥꯠꯂꯦꯕ ꯅꯨꯡꯉꯥꯢꯕ ꯋꯥꯠꯂꯦꯕ
ꯇꯥꯃꯣ ꯁꯚꯦꯟꯇꯤꯟ ꯌꯧꯔꯕꯅꯦꯍꯦ ꯍꯧꯖꯤꯛ
ꯑꯩꯗꯤ ꯑꯥꯎ ꯑꯩ ꯏꯂꯚꯦꯟꯗ ꯂꯩꯕꯅꯤ ꯑꯥ ꯑꯥ ꯑꯞ ꯑꯞꯒ꯭ꯔꯦꯗ ꯄꯤꯗꯦ
ꯎꯝ ꯅꯪ ꯄꯞ ꯖꯥ ꯃꯣꯕꯥꯢꯜ ꯂꯦꯖꯦꯟꯒꯨꯝꯕ ꯁꯥꯟꯅꯔꯗꯤ ꯑꯃꯨꯛ ꯁꯥꯟꯅꯅꯤꯡꯉꯔꯣꯢꯗ ꯀ꯭ꯂꯥꯁ ꯑꯣꯐ ꯀ꯭ꯂꯥꯟꯒꯨꯝꯕꯗꯤ ꯕꯤꯠ ꯌꯥꯎꯔꯣꯢꯕ ꯅꯪ ꯍꯦꯔꯣ ꯖꯦꯀꯦꯠ ꯑꯅꯧꯕ ꯄꯤꯔꯛꯀꯦ
ꯑꯧ ꯍꯦꯔꯣꯖꯦ ꯑꯅꯧꯕ ꯌꯥꯝ ꯄꯤꯌꯦ ꯑꯗꯣ ꯑꯅꯧꯕꯖꯦ ꯅꯨꯡꯉꯥꯢꯕ ꯑꯣꯢꯗꯦ ꯑꯔꯤꯕꯅ ꯅꯨꯡꯉꯥꯢ ꯑꯩꯒꯤ ꯑꯣꯢꯅ ꯁꯨꯝ ꯃꯣꯢꯖꯨ ꯂꯩꯁꯜꯂꯛꯇꯕ ꯖꯥꯠꯅꯤꯗ ꯍꯦꯔꯣꯖꯦ ꯁꯨꯝ ꯁ꯭ꯀꯤꯜꯖꯦ ꯁꯨꯝ ꯄꯨꯡꯄꯤꯗ ꯄꯤꯕꯖꯤꯗꯤ ꯂꯩꯔꯛꯇꯕ ꯖꯥꯠꯅꯤ
ꯑꯥ
ꯑꯍꯥ ꯎꯝ ꯑꯗꯣ ꯑꯥꯎꯠꯗꯣꯔ ꯒꯦꯝꯖꯨ ꯈꯔ ꯈꯔ ꯁꯥꯟꯅꯕ ꯐꯩꯗꯥ ꯁꯨꯝ ꯏꯟꯗꯣꯔ ꯒꯦꯝꯗ ꯁꯨꯝ ꯃꯣꯕꯥꯢꯜꯗ ꯒꯦꯝꯗ ꯀꯩꯗ ꯁꯨꯝ ꯁꯥꯟꯅ ꯂꯩꯕꯖꯤꯗꯤ
ꯎꯝ ꯃꯤꯠ ꯁꯣꯛꯑꯦ ꯃꯤꯠ ꯁꯣꯛꯑꯦ ꯁ꯭ꯄꯦꯛ ꯎꯞꯅꯤꯡꯗꯦꯕ ꯅꯠꯇ꯭ꯔꯥ
ꯑꯥ
ꯑꯥ ꯀꯩꯅꯣ ꯏꯕꯥꯟꯅꯤꯒꯤꯖꯦ ꯇꯥꯔ ꯃꯥꯜꯂꯦ ꯑꯥ ꯌꯧꯔꯦ ꯌꯧꯔꯦ ꯎꯝ ꯎꯝ